ꯀꯅꯤ
ꯅꯣꯛꯅꯤꯡꯉꯤ ꯅꯪꯒꯤ ꯐꯣꯟ ꯇꯥꯔꯒ
ꯑꯩ ꯅꯟ ꯀ ꯇꯃꯅ
ꯎꯝ ꯌꯥꯝ ꯅꯨꯡꯁꯤꯌꯦ
ꯅꯨꯡꯁꯤꯕ ꯁꯥꯖꯤꯟꯕ ꯑꯣꯏꯔꯝꯅꯤꯗ
ꯑ ꯌꯥꯝ ꯅꯨꯡꯁꯤꯕꯅꯦ ꯅꯪꯒꯤ ꯈꯣꯟꯖꯦꯜ ꯇꯥꯔꯗꯤ
ꯁꯤꯅꯦ
ꯎꯝ ꯅꯪꯁꯨ ꯉꯁꯤ ꯕꯣꯔ ꯌꯦꯡꯒꯦ ꯍꯥꯏꯕ꯭ꯔꯣ
ꯌꯦꯡꯗꯤ ꯇꯧꯔ ꯃꯥꯏꯁꯨ ꯂꯥꯛꯇꯕ ꯑꯗꯨꯒꯅꯦꯌꯦꯡꯗꯨꯀꯣ ꯀꯩꯒ ꯂꯎ ꯆꯠꯇꯣꯏꯅꯤ ꯋꯥ
ꯎꯝ
ꯑꯣꯝꯕ ꯉꯃ ꯃꯥ
ꯄꯨꯡ ꯀꯌꯥꯗ ꯂꯥꯛꯀꯅꯤ ꯍꯥꯏꯕ꯭ꯔꯣ ꯕꯣꯔꯗꯣ
ꯣ ꯑꯗꯨ ꯑꯗꯨꯃꯅ
ꯑꯁ ꯑꯗꯨꯗꯤ ꯌꯦꯃ ꯉꯅ ꯃꯥꯥꯏꯁꯨ ꯂꯥꯎꯗ
ꯃꯥꯏ ꯂꯥꯔ ꯇꯥꯏ ꯐꯥꯗꯦꯕ
ꯃꯅꯥ ꯑꯗꯨ ꯃꯤꯔ ꯅ ꯦꯇ
ꯌꯥꯕ ꯉꯝꯕꯔꯕ ꯇꯔꯗꯤꯦ ꯅꯪꯒꯤ ꯅꯨꯄꯥ ꯅꯪꯒꯤ ꯅꯨꯄꯥꯁꯨ ꯌꯥꯝ ꯕ꯭ꯌꯨꯖꯤ ꯇꯧꯋꯤꯀꯣ
ꯍ ꯑꯣꯏꯁꯨ ꯊꯪ
ꯑꯣꯐꯤꯁꯔ ꯃꯥꯅꯦ
ꯎꯝ
ꯒꯦꯝꯁ ꯅꯥꯕ ꯅꯨꯄꯥꯁꯤꯡꯁꯦ ꯑꯩꯁꯨ ꯌꯥꯝ ꯕꯤꯖꯤ ꯇꯧꯋꯦ
ꯏꯁꯦ
ꯅꯪꯗꯁꯅꯔꯣ
ꯎꯝ ꯎꯝ ꯎꯝ ꯃꯥ ꯃꯥꯅ
ꯅꯨꯄꯥ ꯒꯦꯝꯁ ꯅꯥꯂꯦ ꯑꯩꯗꯤꯀꯣ ꯑꯁ ꯌꯥꯔꯣꯏ
ꯍ ꯀ
ꯋꯥꯔꯤꯁꯨ ꯎꯕ ꯃꯇꯝ ꯂꯩꯇꯦ
ꯎꯝ
ꯒꯦꯝꯗ ꯑꯃꯨꯛ ꯆꯥꯡꯂꯁ ꯈꯪꯗꯦ ꯅꯨꯄꯥꯁꯤꯡꯁꯨ
ꯎꯝ
ꯍꯣꯔꯦꯟ ꯍꯣꯔꯦꯟ ꯍꯣꯔꯦꯟ ꯍꯥꯏꯔꯒ ꯃꯥ ꯌꯦꯦꯝ ꯁꯟꯅꯔꯒ ꯂꯩ ꯑꯃꯨꯛ ꯍꯥꯏꯔꯦ
ꯎꯝꯔ
ꯌꯥꯝ ꯕ꯭ꯌꯨꯖꯤ ꯇꯧꯋꯦ
ꯄ
ꯑꯣꯐꯤꯁꯥ ꯃꯥꯜꯅꯦꯦ ꯃꯥ ꯁꯨꯃꯥꯏꯅ ꯇꯧꯔꯦ ꯅꯪꯒꯤꯅ ꯅꯪꯒꯤꯅ ꯅꯨꯄꯥꯗꯤ ꯑꯣꯐꯤꯁꯥꯔꯅꯦꯅ ꯈꯜꯂꯨꯀꯣ
ꯈꯟꯕꯅꯦ ꯃꯔꯥꯡ ꯃꯔꯅꯥꯛꯇ
ꯎꯝ ꯐ ꯑꯗꯨꯅ
ꯑꯩꯉꯣꯟꯗ ꯄꯥꯎ ꯃꯔꯛ ꯃꯔꯛꯇꯗꯤ ꯄꯥꯎ ꯐꯥꯎꯔꯛꯇꯦ
ꯎꯝ
ꯈꯟ ꯐꯅꯦꯕꯅꯤꯁ ꯑꯗꯨꯝ
ꯑꯅꯥ ꯍꯅꯣ
ꯀꯔꯤ ꯇꯧꯕ꯭ꯔꯥ
ꯆꯍꯤ ꯗꯔꯛꯇꯔꯦ ꯌꯥꯎꯕ
ꯈꯟꯅꯕꯒꯤ ꯋꯥ ꯂꯩꯕ ꯈꯟꯅꯟꯅꯅꯤꯡꯕ ꯑꯗꯨꯒꯒꯤ
ꯀꯅꯥꯒꯅꯣ ꯑꯗꯨꯏꯅꯦ ꯅꯪ ꯂꯨꯍꯣꯡꯈ꯭ꯔꯣ ꯍꯥꯏꯕꯗꯣ
꯭ꯔꯤ
ꯃꯇꯝ ꯌꯥꯝ ꯅꯨꯡꯁꯤꯔꯒ ꯂꯩꯔ ꯊꯨꯡꯅꯥꯜꯂ꯭ꯔꯗꯤ
ꯑꯃ ꯄꯄ
ꯂꯨꯍꯣꯡꯧꯔꯒ ꯅꯪꯒꯤ ꯃꯆꯥꯔꯥ ꯅꯪ ꯅꯪꯒꯤ ꯅꯆꯥꯥꯗꯣ ꯇꯤꯟ ꯖꯒꯥ ꯎꯕꯗꯣ
ꯅꯨꯡꯉꯥꯏꯇꯔꯥꯕꯣ
ꯌꯦ ꯄꯥꯂ ꯀꯔꯤ ꯆꯗꯅ
ꯑꯁ ꯌꯨꯝ ꯍꯥꯟꯅ ꯄꯥꯟꯕ ꯐꯩꯌꯦ
ꯍꯥꯟꯅ ꯄꯥꯜꯔꯣꯏ ꯅꯉꯖꯅꯦ ꯑꯩꯗꯤ ꯍꯥꯟꯅ ꯄꯥꯉ
ꯑꯁ ꯑꯩꯁꯨ ꯑꯩꯗꯤ ꯃꯇꯝ ꯌꯥꯝ ꯋꯥꯠꯂꯦ
ꯑꯩꯗꯤ ꯂꯥꯏꯔꯕꯅꯤꯅ ꯀꯣ
ꯏꯁ ꯅꯪ ꯂꯥꯏꯔꯔꯦ ꯍꯥꯏꯗꯤ
ꯀꯥꯟꯅꯥ ꯇꯩꯅꯣ ꯑꯩꯈꯣꯏ ꯀꯅꯥꯁꯨ ꯍꯦꯜꯞ ꯇꯧꯕꯤꯔꯦꯏ ꯑꯩꯈꯣꯏꯒꯤꯗꯤ
ꯅꯨꯄꯥꯁꯤꯡꯁꯨ ꯊꯥꯖꯕ ꯉꯝꯗꯦ
ꯎꯝ ꯑꯩ ꯅꯨꯄꯥꯗꯨꯁꯨ ꯊꯖꯥꯗꯦ
ꯌꯨ ꯊꯛꯇꯕ ꯅꯨꯄꯥ ꯄꯥꯝꯃꯦ ꯑꯗꯣ ꯑꯁ
ꯎꯝ ꯇꯥꯕꯔꯣ ꯀꯥꯕꯒ ꯃꯥꯅ ꯐꯖ ꯑꯗꯨꯗ ꯍ ꯑꯦꯌꯥ ꯎꯝ ꯅꯪꯗ
ꯎꯝ
ꯀꯔꯤꯔ ꯅꯨꯄꯤ ꯑꯅꯤ ꯂꯣꯟꯕ ꯎꯕꯔꯥ
ꯎꯝ
ꯑꯁꯦꯡꯕ
ꯇꯥꯏ ꯇꯥꯏ ꯎꯝ
ꯅꯨꯄꯤ ꯑꯅꯤ ꯂꯣꯟꯕꯗꯣ ꯅꯨꯄꯥ ꯑꯃꯅ ꯑꯗꯣ ꯑꯁꯦꯡꯕꯔꯣ
ꯎꯝ
ꯑꯗꯒꯤ ꯑꯩꯒꯤ ꯅꯨꯡꯇꯤꯒꯤ ꯈꯅꯥꯒꯤ ꯑꯗꯨꯃꯥꯏꯅ ꯇꯧꯋ
ꯑꯩꯈꯣꯏ ꯈꯨꯜꯒꯤ ꯃꯅꯥꯛꯇꯁꯨ ꯁꯨꯃꯥꯏꯅ ꯇꯧꯕ ꯂꯩꯌꯦ
ꯎꯝ
ꯍꯥꯟꯅ ꯂꯥꯛꯄ ꯅꯨꯄꯤꯗꯣ ꯑꯥꯃꯨꯛ ꯑꯇꯣꯞꯄꯗ ꯇꯨꯝꯕ ꯑꯗꯣ ꯅꯨꯄꯤ ꯑꯃ ꯔꯨꯝ ꯑꯃꯗ ꯇꯨꯝꯃꯤꯟꯅꯕ
ꯃꯥ
ꯒ꯭ꯔꯥꯎ ꯃꯣꯏ ꯒ꯭ꯔꯥꯎꯟ ꯃꯊꯛꯇ ꯂꯩꯕꯗꯣ
ꯎꯝ
ꯆꯔꯀꯤ ꯃꯅꯥꯛꯇ ꯂꯩꯕꯗꯣ ꯃꯥ ꯅꯨꯄꯤ ꯑꯅꯤꯅꯦꯕꯥ ꯑꯩ ꯈꯠꯅꯔꯕ
ꯍꯥ ꯅꯨꯄꯥ ꯑꯇꯣꯝꯕꯗꯣ
ꯑꯩ
ꯍꯥ
ꯏꯠꯅꯥꯗꯦ
ꯑꯩꯁꯨ ꯃꯃꯤꯡꯗꯤ ꯈꯪꯉꯦ
ꯑꯍꯣꯏ
ꯑꯩꯗꯤ ꯁꯨꯃꯥꯏꯅ ꯇꯧꯗꯦ ꯈꯟꯅꯔꯒꯀꯣ ꯑꯁ
ꯑꯣ ꯅꯣꯏꯗꯅꯤ ꯅꯅꯥꯛꯇꯔ ꯅꯣꯏꯒꯤꯅꯦ ꯍꯥꯏꯕꯔꯣ
ꯅꯠꯇꯦ ꯑꯩꯈꯣꯏ ꯈꯨꯟꯒꯤ ꯑꯩꯈꯣꯏ
ꯑꯩꯈꯣꯏ
ꯎꯝ
ꯑꯩꯈꯣꯏ ꯈꯨꯟꯗꯥꯥ
ꯑꯩꯈꯣꯏ ꯈꯨꯟꯒꯤ ꯃꯅꯥꯛꯇ ꯈꯨꯟ ꯑꯃ ꯂꯩꯕꯗꯨ
ꯃꯈꯥꯗꯨꯔꯣ
ꯁꯚꯦꯟꯇꯦꯖ ꯆꯔꯖꯒꯤ ꯃꯅꯥꯛꯇ ꯂꯩꯕꯗꯣ
ꯍꯨꯝ
ꯅꯨꯄꯥꯥꯗꯨꯔꯥ
ꯑꯁ ꯑꯩ ꯍꯥꯏꯕ ꯍꯩꯗꯦ
ꯍꯜꯂꯛꯄꯗ ꯃꯣꯏꯒꯤ ꯚꯤꯂꯦ ꯃꯣꯏꯒꯤ ꯚꯤꯂꯦꯖꯇ ꯊꯝꯃꯨꯅꯤ ꯍꯥꯏꯕꯗꯣ
ꯎꯝ ꯎꯝ
ꯃꯣꯏꯒꯤ ꯈꯨꯟꯗ ꯁꯨꯃꯥꯏꯅ ꯇꯧꯕ ꯑꯃ ꯂꯩꯕꯅꯤ
ꯎ
ꯑꯗꯣ ꯍꯥꯟꯅ ꯂꯥꯛꯄ ꯅꯨꯒꯤꯗꯣ ꯌꯥꯝ ꯐꯩꯌꯦ ꯑꯗꯣ ꯑꯉꯥꯡ ꯂꯩꯗꯕ ꯑꯣꯏꯔꯝꯒꯅꯤ
ꯅꯨꯄꯤ ꯑꯉꯥꯡ ꯂꯩꯇꯗꯤ ꯑꯁ ꯃꯤ ꯌꯥꯝ ꯎꯁꯤꯠꯇꯦꯀꯣ
ꯎ ꯎꯝ
ꯈꯪꯗ꯭ꯔꯦ ꯅꯨꯄꯤꯁꯦ ꯑꯩ ꯅꯨꯄꯤ ꯇꯧꯅꯤꯡꯗ꯭ꯔꯦ
ꯎ ꯎ
ꯅꯨꯄꯤꯁꯤꯡꯁꯦ ꯌꯥꯝ ꯋꯥꯕꯅꯦ ꯑꯩꯗꯤ ꯅꯨꯄꯥ ꯇꯧꯔꯗꯤꯀꯣ ꯅꯨꯄꯤ ꯑꯅꯤ ꯑꯍꯨꯝ ꯀꯣꯏꯒꯅꯤ
ꯑꯝꯃꯨ ꯑꯩꯗꯤ ꯀꯣꯏꯔꯣꯏ ꯑꯣꯏꯔꯗꯤ ꯑꯃꯥꯈꯛ ꯀꯣꯏꯒꯅꯤꯀꯣ ꯌꯥꯝꯅ ꯑꯩꯗꯤꯀꯣ ꯏꯃꯝ ꯄꯥꯟꯒꯗꯕ ꯅꯨꯄꯤ ꯑꯃꯥ ꯂꯧꯔꯒꯥ ꯌꯨꯝ ꯄꯥꯟꯒꯅꯤꯕꯥ ꯅꯨꯄꯥ ꯅꯨꯄꯥ ꯑꯣꯏꯔꯗꯤ ꯍꯥꯏꯕꯅꯤꯀꯣ
ꯍꯟꯗꯛ ꯑꯩꯈꯣꯏꯒꯤ ꯈꯨꯟꯗ ꯌꯥꯝ ꯋꯥꯡꯕ ꯅꯨꯄꯥꯗꯣ
ꯑꯥ
ꯃꯥꯒꯤ ꯆꯍꯤꯒ ꯅꯪꯒꯤ ꯆꯍꯤꯒ ꯆꯞ ꯃꯥꯟꯅꯕ꯭ꯔꯣ
ꯃꯥꯟꯅꯗꯦ
ꯃꯥ ꯃꯥ ꯃꯅꯥꯗꯦ
ꯎꯝ
ꯑꯗꯨꯗꯤ
ꯑꯉꯥꯡ ꯑꯉꯥꯡ ꯑꯣꯏꯕ꯭ꯔ
ꯎꯝ ꯑꯩꯗꯤ ꯆꯞ ꯃꯥꯟꯅꯒꯅꯤꯅ ꯈꯟꯕ
ꯎꯝ ꯑꯗꯨꯗꯤ ꯀꯅꯥꯒ ꯆꯞ ꯃꯥꯟꯅꯕ ꯃꯣꯏꯒꯤ ꯕꯦꯁꯇ‌ꯣ
ꯇꯥꯕ꯭ꯔꯥ
ꯎꯝ
ꯑꯩꯅ ꯅꯪꯗꯤ ꯅꯥꯟꯊ‌ꯦꯛ ꯑꯅꯦꯕꯀꯣ
ꯑꯗꯨ ꯍꯥꯏꯔꯗꯤ ꯏꯅꯥꯎꯅꯨꯄꯥꯁꯨ ꯇꯨ ꯊꯥꯎꯖꯟ ꯋꯥꯟꯗ꯭ꯔꯥ ꯑꯗꯨꯝ ꯄꯣꯛꯄꯅꯤꯕ ꯏꯕꯥꯅꯤ ꯑꯗꯨꯝ ꯆꯞ ꯃꯥꯟꯅꯔꯝꯕꯁꯨ ꯌꯥꯏ ꯑꯁꯦꯡꯕ ꯑꯣꯏꯔꯕꯨ ꯃꯅꯥꯗꯤ ꯃꯅꯥꯔ‌ꯣꯏ ꯑꯗꯨꯕꯨ ꯅꯥꯏꯟꯇꯤꯟ ꯅꯥꯏꯟꯇꯤ ꯅꯥꯏꯟ ꯑꯗꯨꯋꯥꯏꯗ ꯑꯣꯏꯒꯗꯧ ꯃꯥꯜꯂ‌ꯦꯕꯣ
ꯎꯝ
ꯍꯝ ꯑꯗꯨ
ꯑꯗꯨꯗꯤ ꯎꯝ ꯑꯗꯨꯗꯤ ꯅꯪꯒꯤ ꯅꯅꯥꯎ ꯅꯨꯄꯥ ꯑꯃꯗꯣ
ꯎꯝ
ꯑꯗꯨꯗꯤ
ꯑꯣ
ꯆꯍꯤ ꯀꯌꯥꯅꯣ
ꯇꯨꯊꯥꯎꯖꯟ ꯋꯥꯟꯗꯒꯤ ꯇꯧꯌ‌ꯣ
ꯑ‌ꯣ
ꯎꯝ ꯇ꯭ꯋꯦꯟꯇꯤ ꯁꯤꯛꯁ ꯑꯣꯏꯔꯝꯒꯅꯤ
ꯑ‌ꯣ ꯏꯅꯥꯎ ꯅꯨꯄꯥ ꯍꯥꯏꯕꯗꯤ
ꯌꯨꯝ ꯄꯥꯝꯕꯅꯨꯄꯥ
ꯅꯠꯇ‌ꯦ ꯌꯨꯝ ꯄꯥꯟꯕ ꯅꯨꯄꯥ ꯅꯠꯇꯕ
ꯑꯃꯗꯨꯔ‌ꯣ
ꯎꯝ
ꯃꯥꯗꯤ ꯇꯨ ꯊꯥꯎꯖꯟ
ꯑ‌ꯣ
ꯍꯝ
ꯑꯁꯤ ꯌꯥꯝ ꯇꯨꯝꯅꯤꯡꯉꯦ ꯑꯩ ꯀ꯭ꯔꯤꯒꯤꯅꯣ ꯈꯪꯗꯦ
ꯀꯔꯤ
ꯐꯖꯟ ꯀꯌꯥꯗꯅꯣ ꯍꯥꯏꯕꯅꯦ ꯀꯔꯤ ꯇꯧꯔ ꯂꯩ
ꯇꯨꯝꯅꯤꯡꯕꯒꯤ ꯅꯪꯒꯤ ꯋꯥꯁꯨ ꯒ꯭ꯌꯥꯟ ꯇꯥꯗꯔ‌ꯦ
ꯑꯣ
ꯑꯁ ꯌꯥꯝ ꯁꯥꯏꯌ‌ꯦ
ꯍ‌ꯣꯏ ꯌꯥꯝ ꯁꯥꯏꯌ‌ꯦꯀ‌ꯣ
ꯎꯝ ꯏꯁꯤꯡꯁꯨ ꯌꯥꯝ ꯁꯥꯏꯌ‌ꯦ ꯁꯤꯗꯗꯤ
ꯎꯝ
ꯏꯔꯨꯕ ꯀꯥꯟꯗꯀꯣ ꯏꯪꯗꯦꯕ ꯁꯥꯏꯌ‌ꯦ
ꯎꯝ
ꯑꯗ ꯑꯩꯒꯤ ꯃꯅꯥꯛꯇ ꯑꯩ ꯑꯩꯈꯣꯏ ꯈꯨꯟꯒꯤ ꯆꯞ ꯃꯥꯟꯅꯕ ꯑꯩ ꯑꯩꯈꯣꯏ ꯂꯩꯃꯤꯅꯕꯗꯣ
ꯎꯝ
ꯒ꯭ꯌꯥꯟ ꯇꯥꯕ꯭ꯔꯥ
ꯎꯝ